ꯍꯜꯂꯣ ꯒꯗ ꯃꯣꯅꯤꯡ
ꯎꯝ ꯃꯣꯔꯅꯤ ꯃꯣꯔꯅꯤ ꯃ ꯆꯥꯛ ꯆꯥꯛꯁꯦ ꯉꯁꯤꯗꯤ ꯑꯣꯛ ꯊꯣꯡꯕ ꯑꯃꯅꯦ ꯌꯦꯟ ꯊꯣꯡꯉꯣ ꯃꯅꯦ ꯁꯟ ꯊꯣꯡꯕ ꯑꯃꯅꯦ ꯉꯥꯅꯨ ꯊꯣꯡꯕ ꯑꯃꯅꯦ ꯇꯧꯔꯦꯅꯦ ꯀ ꯐꯉ ꯍꯥꯏꯔꯤ ꯑ ꯎꯝ
ꯒꯦꯝ ꯁꯥꯟꯅꯗ꯭ꯔꯕꯣ ꯅꯪꯁꯦ ꯁꯥꯟꯅꯗ꯭ꯔꯦꯗ ꯄꯖꯤ ꯄꯖꯤ ꯃꯣꯕꯥꯏꯜꯂꯣ ꯄꯖꯤ ꯂ ꯈ ꯇꯕꯖꯤ ꯁꯥꯟꯅꯔꯝꯕꯅꯤ ꯃꯤꯠ ꯌꯥꯝ ꯁꯣꯛꯅ ꯊꯕꯛꯅꯤꯅ ꯀꯩ ꯀꯥꯟꯅ ꯇꯨꯝ ꯑꯍꯤꯡ ꯇꯨꯝꯕ ꯊꯦꯡꯅꯕꯅꯤꯅ ꯋꯥꯏꯅ ꯁꯥꯟꯅꯗ꯭ꯔꯦ ꯁꯨꯝ ꯠꯇ ꯔꯤꯜꯁꯀꯨꯝꯕ ꯌꯦꯡꯕ ꯐꯤꯂꯝꯒꯨꯝꯕ ꯌꯦꯡꯕ ꯅꯟꯗꯅ
ꯎꯝ ꯎꯝ ꯐꯤꯂꯝ ꯌꯦꯡꯕꯒ ꯃꯔꯔꯦꯟꯁ ꯌꯦꯡꯕꯁꯨ ꯐꯔꯦꯕ ꯍꯣꯏꯅꯦ ꯑꯦ ꯑꯗꯨ ꯈꯪꯗꯅ ꯑꯩ ꯄꯞꯖꯤꯒ ꯃꯣꯕꯥꯏꯜ ꯑꯩꯁꯨ ꯃꯣꯕꯥꯏꯜ ꯂꯤꯁꯦ ꯄꯞꯖꯤ ꯁꯥꯟꯅꯔꯝꯃꯦꯕꯀꯣ
ꯎꯝ
ꯀꯃꯥꯏꯅ ꯇꯧꯒꯦꯗ ꯊꯕꯛꯁꯦ ꯌꯥꯔꯛꯇꯕꯗꯒꯤ ꯄꯣꯛ ꯐꯣꯛꯈꯤ ꯉꯥꯛꯀꯅꯤ
ꯁꯥꯟꯅꯗꯝ ꯐꯩꯗꯕ
ꯅꯪ ꯊꯅꯦ ꯃꯣꯃꯏꯜ ꯦꯝ ꯄꯕꯖꯤ ꯁꯥꯅꯦꯁꯦ ꯏꯁꯇ꯭ꯔꯤꯝ ꯊꯔ ꯀꯣ ꯗꯥꯏꯔꯦꯛ ꯂꯥꯏꯐ ꯏꯁꯇꯔꯤꯝ ꯊꯥꯔꯒ ꯁꯥꯟꯅꯕꯅꯤꯅꯩꯁꯥ ꯐꯪꯉꯤꯗꯅ
ꯐꯪꯉꯦ ꯑꯗꯨꯕꯨꯗꯤ
ꯍꯧꯖꯤꯛꯀꯥꯟꯁꯤꯗꯤ ꯊꯕꯛꯁꯦ ꯀꯔꯤ ꯍꯥꯏꯅꯤ
ꯂꯥꯏꯅꯥ ꯗꯃꯤꯅꯥ ꯂꯩꯅꯕ ꯍꯥꯏꯗꯤ ꯊꯕꯛ ꯁꯪꯧꯕ ꯀꯥꯡꯕꯨ ꯅꯪꯕꯨ ꯄꯩꯁꯥ ꯇꯥꯝꯕꯅꯤ ꯃꯌꯨꯝꯗꯅ ꯃꯣꯕꯥꯏꯜꯒꯤꯒꯦꯝ ꯁꯅꯥꯢ ꯍꯥꯢꯅ ꯇꯕ꯭ꯔꯅꯦ ꯑꯗꯨꯅꯦ
ꯑ ꯑ
ꯑꯍ ꯅꯪ ꯌꯥꯝꯝ ꯊꯧ ꯌꯦꯔꯨꯝ ꯉꯥꯎꯔꯤꯅꯦ ꯑꯣ ꯂꯣꯏ ꯂꯣꯏ
ꯗꯨꯅꯦ
ꯌꯦꯦꯝ ꯁꯥꯟꯅꯅ ꯀꯩꯝ ꯀꯥꯗꯕꯖꯥꯠꯅꯤ
ꯍꯥꯥꯛ ꯆꯖꯤ ꯋꯥ ꯅ ꯀꯣ ꯃꯣꯇꯤꯚꯦꯁꯟ ꯅꯠꯇ꯭ꯔꯁꯨ ꯉꯍꯥꯛ ꯄꯣꯊꯥꯕ ꯑꯣꯏꯅ ꯉꯍ ꯑꯃꯅꯤ ꯁꯥꯟꯅꯕꯗꯤ ꯀꯥꯏꯗꯦꯕ ꯍꯣꯏ ꯑꯩꯈꯣꯏ ꯁꯤꯗꯒ ꯇꯧꯔꯤꯁꯤꯗꯤꯕꯣ ꯎꯝ ꯇ꯭ꯋꯦꯟꯇꯤ ꯐꯣꯔ ꯑꯋꯥꯔꯁ ꯁꯥꯟꯅꯕ ꯃꯤ ꯂꯩꯕꯣ ꯈꯨꯡꯕꯥꯢ ꯆꯥꯜꯂꯒ
ꯍꯣꯏ ꯈꯩꯅꯤꯡꯕ ꯁꯥꯟꯅꯕꯒꯤꯗꯤꯀꯣ ꯑꯣ ꯂꯥꯎꯊꯠꯂꯒ ꯁꯥꯟꯅꯕꯤꯅꯤ ꯃꯣꯏ ꯁꯥꯟꯅꯩꯁꯤ ꯑꯗꯨꯅꯦ ꯑꯍꯤꯡꯗꯒ ꯑꯍꯤꯡ ꯑꯍꯤꯡ ꯄꯨꯡ ꯑꯃ ꯇꯥ ꯂꯩꯃꯥꯅꯤ ꯎꯝ ꯑꯩꯅ ꯃꯄꯥꯜ ꯊꯣꯛꯂꯛ ꯄꯥꯥꯥꯒꯥꯟꯗ ꯃꯣꯕꯥꯢ ꯂꯤꯖꯦꯟ ꯁꯥꯟꯅ ꯂꯩꯔꯝꯃꯤꯅꯦꯕ ꯑꯍꯤꯡꯒ ꯇꯨꯝꯗꯉꯩ
ꯑꯥ
ꯑꯍꯤꯡꯗꯉꯩ ꯍꯣꯠꯅꯔꯦ ꯃꯣꯏ ꯑꯗꯨꯅꯦ
ꯎꯝ
ꯒ꯭ꯌꯤꯟ ꯇꯥꯗꯦ ꯇꯧꯔꯤꯁꯦ ꯒꯦꯝ ꯒꯦꯝꯅ ꯄꯣꯛꯊꯣꯛꯔꯛꯄꯗꯒꯤ ꯒꯦꯝ ꯑꯃ ꯐꯣꯟ ꯅ ꯎꯝ ꯎꯝ ꯑꯉꯥꯡꯗꯤ ꯊꯥꯅꯝꯃꯣ ꯅꯣꯏ ꯂꯥꯡꯃꯜꯂꯦ ꯆꯠꯂꯣ
ꯑꯁꯤ ꯋꯥꯔꯤ ꯁꯥꯅꯝ ꯎꯝ ꯅꯪ ꯆꯥꯛ ꯆꯥꯗꯧꯔꯕꯣ
ꯆꯥꯛ ꯆꯥꯗꯣꯏ ꯇꯧꯔꯤ
ꯎꯝ
ꯀꯔꯤ ꯃꯊꯦꯜꯅꯣ ꯏꯔꯣꯜꯂꯦ
ꯑꯣ ꯑꯩꯈꯣꯏꯅꯗꯤ ꯍꯥꯎꯋꯤꯅꯦ ꯑꯩꯈꯣꯏ ꯏꯟꯖꯥꯡ ꯃꯊꯦꯜ ꯃꯌꯥꯝꯗꯣ ꯅꯪ ꯇꯥꯗ꯭ꯔꯣ
ꯇꯥꯏ
ꯃꯅꯝ ꯊꯥꯗꯣꯛꯈꯤꯕꯅꯦ ꯎ
ꯔꯣꯅꯥꯟꯗꯣ ꯑꯥ ꯂꯩꯗꯣ ꯃꯥ ꯃꯇꯣꯝꯗꯔꯣ
ꯎꯝ ꯍꯤꯠꯇꯣꯛꯅꯔꯦ
ꯃꯃꯥꯟꯅꯕ ꯃꯣꯏ ꯅꯨꯄꯥ ꯗꯧꯅ ꯇꯤꯟꯅꯩ ꯍꯥꯢꯕꯅꯦ ꯑꯥ ꯑꯣ ꯁꯤꯀꯦꯟꯗꯥꯔꯤ ꯄꯨꯟꯕ ꯑꯝ
ꯑ ꯑꯗꯨꯃꯥꯏꯅ ꯇꯧꯔꯒ ꯃꯣꯏ ꯋꯥꯛꯀꯤꯡ ꯁꯦꯝꯃꯤꯟꯅꯑꯦꯗꯤ ꯍꯥꯏꯕꯅꯤ
ꯌꯥꯥꯏ
ꯎꯝ
ꯈꯪꯗꯦꯗ ꯏꯕ ꯊꯕꯛ ꯑꯃ ꯇꯧꯕꯅꯤ ꯍꯧꯖꯤꯛꯇꯤ ꯐꯔꯦꯅꯦ꯫ ꯍꯣꯏ ꯐꯩ ꯑꯗꯨ ꯑꯣꯏꯇꯥꯔꯒꯁꯨ ꯃꯔꯝ ꯆꯥꯅ ꯊꯕꯛ ꯆꯥꯎꯅ ꯇꯧꯍꯧꯕꯗꯨꯅ ꯐꯩꯗꯅ꯫ ꯎꯝ꯫
ꯍꯥꯏꯗꯤ ꯁꯝꯅ ꯍꯥꯏꯔꯣ ꯁꯤꯐꯥꯏ ꯑꯣꯏꯔꯦꯅ ꯈꯜꯂꯣ ꯁꯤꯐꯥꯏ ꯑꯣꯏꯔꯒꯁꯨ ꯈꯔ ꯆꯥꯎꯕ ꯄꯥꯝꯗ꯭ꯔꯣ꯫ ꯗꯥ ꯑꫭꯖꯤꯠ ꯍꯣꯏꯗꯧꯅ ꯅꯔꯦꯁ ꯅꯔꯦꯁ ꯍꯣꯏꯗꯧꯅꯥ꯫ ꯑꯗꯣ ꯆꯪꯉꯦ ꯀꯔꯗꯤ ꯁꯤꯐꯥꯏ ꯑꯣꯏꯔꯤꯉꯩꯁꯦ ꯈꯨꯂꯥꯏ ꯑꯁꯥꯡꯕ ꯄꯥꯏꯕ ꯇꯜꯂꯦꯕ꯫ ꯇꯦꯟꯕ ꯄꯥꯏꯒꯗꯕꯅꯤ ꯅꯠꯇ꯭ꯔꯒꯅ
ꯎꯝ ꯇꯤ ꯌꯦ ꯗꯣ ꯆꯦꯟꯁꯤꯟꯕ ꯌꯥꯢꯅꯦꯒꯣ
ꯍꯣꯏ ꯇꯤ ꯌꯦ ꯆꯦꯟꯕ ꯌꯥꯏ ꯇꯤ ꯌꯦ ꯁꯦ ꯃꯅꯤꯄꯨꯔꯒꯤꯗꯤ ꯕꯇꯥꯂꯦꯟ ꯆꯥꯎꯅ ꯂꯩꯔꯤꯅꯤꯅꯅꯦ
ꯎꯝ
ꯃꯅꯤꯄꯨꯔꯗꯒꯤ ꯍꯧꯕꯅꯦꯕ ꯇꯤꯌꯦꯁꯦ ꯑꯗꯨ
ꯀ
ꯈꯪꯗꯦ ꯇꯧꯔꯤꯁꯦ ꯆꯦꯟꯁꯤꯜꯂꯣ ꯀꯩꯅꯣ ꯆꯦꯟꯁꯤꯜꯂꯣ ꯅꯪ ꯅꯁꯥꯥ ꯐꯔꯤꯗꯨꯗꯤ
ꯆꯦꯟꯗꯣꯏꯅꯦ ꯑꯗꯣ ꯁꯨꯝ ꯑꯃꯨꯛ ꯀꯩꯅꯣ ꯇꯧꯅꯤ꯫ ꯃꯣꯏ ꯄꯩꯁꯥ ꯅꯝꯃꯣ ꯍꯥꯏꯔꯗꯤ ꯍꯣꯏ ꯆꯦꯃꯕꯨꯗꯤ ꯉꯝꯅꯦꯕ꯫
ꯍꯦꯍꯦꯍꯦ ꯇꯧꯔꯨꯅꯨ ꯑꯗꯨꯝꯕ ꯈꯣꯠ ꯑꯝꯚꯧ꯫
ꯄꯩꯁꯥ ꯅꯝꯃꯣ ꯍꯥꯏꯔꯗꯤ ꯇꯧꯅꯣ ꯄꯩꯁꯥꯁꯦ ꯑꯩ ꯍꯥꯏꯒꯦ ꯇꯥꯑꫭꯕ ꯎꯝ꯫ ꯑꯥꯔꯃꯤ ꯑꯗꯨꯗ ꯃꯁꯥ ꯂꯧꯔꯤ ꯀꯥꯡꯕꯨ ꯉꯩꯁꯦ ꯎꯪ ꯄꯪꯕ ꯊꯤꯕꯅꯦꯕ꯫
ꯁꯝꯅ ꯍꯥꯏꯔꯕꯗ ꯅꯪꯒꯤ ꯅꯁꯥꯒꯤ ꯐꯤꯖꯤꯀꯦꯜ ꯑꯃ ꯂꯩꯖꯔꯦ ꯅꯪ ꯅꯁꯥꯅ ꯅꯠꯇ꯭ꯔꯥ ꯆꯦꯜꯂꯤꯁꯦ꯫ ꯅꯪꯅ ꯇꯧꯗꯣꯏ ꯊꯕꯛꯁꯦ ꯃꯅꯤꯄꯨꯔ ꯄꯨꯂꯤꯁ ꯅꯠꯇꯦꯕ꯫
ꯁꯦꯟꯇ꯭ꯔꯦꯟꯒꯤ ꯊꯕꯛ ꯇꯧꯕꯗ ꯄꯩꯁꯥ ꯅꯝꯃꯦꯒ ꯍꯥꯏꯉꯩꯁꯦ ꯒꯙꯥ ꯉꯥꯛꯇꯅꯦꯕ ꯎꯝ꯫
ꯑꯗꯩꯗꯤ ꯐꯤꯖꯤꯀꯦꯟ ꯅꯁꯥꯅ ꯌꯥꯎꯗꯔꯛꯇꯣꯏꯅꯤ꯫ ꯑꯗꯩ ꯃꯦꯗꯤꯀꯦꯜꯗꯪ ꯅꯁꯥꯅ ꯌꯥꯎꯖꯔꯛꯇꯣꯏꯅꯤ꯫ ꯑꯗꯨꯛ ꯃꯌꯥꯝꯗꯣ ꯃꯣꯏ ꯃꯌꯥꯝꯅ ꯄꯩ ꯁꯥ ꯂꯧꯕꯒꯤ ꯄꯩꯁꯥ ꯂꯧꯅꯕ ꯍꯣꯠꯅꯔꯛꯄꯗꯅꯦ
ꯍꯣꯏ ꯗꯥꯅꯣꯊꯕꯩ ꯍꯟꯗꯛ ꯀꯌꯥꯅꯣ ꯅꯝꯃꯦꯅ
ꯎꯝ꯫
ꯑꯥ꯫
ꯑ ꯁꯤꯚꯥꯏ ꯑꫭꯏꯔꯦ ꯈꯜꯂꯣ꯫
ꯙꯜꯂꯣ ꯗꯨ ꯅꯪ ꯀꯩꯅ ꫭꯏꯒꯣ ꯍꯜꯂꯛꯏꯁꯦ ꯅꯪ ꯁꯥꯎꯏꯁꯦ ꯀꯩꯒꯤꯅꫭ꯫ ꯁꯥꯎꯟ ꯍꯂꯛꯄ꯭ꯔꫭ꯫ ꯑꯗꯨꯅꯤ ꯇꯞ ꯇꯞꯅ ꯉꯥꯡꯕꯩꯅꯤ꯫ ꯏꯌꯦꯔꯄꯤꯁ ꯊꯤꯟꯗꯤꯌꯦ ꯆꯨꯝꯅꯒꯤꯗꯅꯦ꯫ ꯑꯣ꯫
ꯁꯥꯎꯟꯁꯦ ꯏꯒꯣ ꯍꯜꯂꯛꯏꯅꯦ ꯅꯥꯕ꯫
ꯁꯥꯎꯟ ꯑꯣꯏꯔꯕꯁꯦ ꯅꯦꯠ ꯌꯥꯗꯕꯩ ꯑꯣꯏꯁꯥ
ꯑ ꯅꯦꯁꯦ ꯑꯟꯇꯛ ꯋꯥꯜ ꯀꯞ ꯃꯅꯨꯡꯒꯤꯁꯦ
ꯅꯨꯡꯉꯥꯏꯇꯦ ꯉꯔꯥꯡꯅꯦꯠ ꯄꯨꯡ ꯃꯥꯄꯟꯗꯩ ꯅꯨꯡꯉꯥꯏꯇꯦ ꯀꯩꯅꯣ ꯖꯤꯑꫭꯒꯤ
ꯑꯣ ꯑꯗꯨꯒꯤꯔꯣ ꯐꯤꯐꯥ ꯌꯦꯡꯉꯤꯉꯗ ꯇꯥꯠꯄ ꯃꯤ ꯌꯥꯎꯔꯤꯁꯦ
ꯑꯥ ꯁꯨ ꯅꯨꯡꯉꯥꯏꯇ꯭ꯔꯦ ꯄꯨꯡ ꯀꯩꯅꯣ ꯄꯨꯡ ꯀꯩꯅꯣꯃꯨ ꯅꯨꯡꯉꯥꯏꯇꯦ ꯄꯨꯡ ꯇꯔꯥꯃꯥꯊꯣꯏ ꯕꯥꯔꯣꯋꯥꯏ ꯑꯗꯨꯋꯥꯏꯐꯥꯎ ꯅꯨꯡꯉꯥꯏꯇꯦꯅꯦ
ꯑꯣ
ꯚꯣꯜ ꯂꯩꯅꯒꯤꯕꯗꯣ
ꯑꯥ꯫
ꯑꯗꯨꯅ ꯑꯣꯏꯕꯖꯥꯠꯅꯤ꯫
ꯑꯣ꯫
ꯍꯥꯏꯗꯤ ꯍꯥꯏꯗꯤ ꯃꯇꯝꯅ ꯆꯞ ꯆꯥꯔꯦꯕ꯫ ꯃꯌꯥꯝ ꯆꯥꯛ ꯆꯥꯈꯨꯝ ꯑꯃꯈꯛ ꯄꯣꯠꯊꯥꯅꯕꯨ ꯑꯣꯏꯕ ꯆꯞ ꯆꯥꯟꯅꯈꯤꯕ꯫
ꯑ ꯉꯁꯤꯗꯤ ꯂꯩꯇ꯭ꯔꯣ ꯕꯣꯜ꯫
ꯉꯁꯤꯁꯦ ꯂꯦꯡꯒꯅꯤ ꯏꯁ꯭ꯄꯦꯟ ꯂꯩꯔꯝꯕ ꯌꯥꯏ꯫
ꯍꯦ꯫
ꯑꯥ꯫ ꯃꯣꯏ ꯂꯤꯛ ꯔꯒ꯭ꯔꯥꯎꯟ ꯀꯥꯡꯕꯨ ꯀꯩꯅꯣꯒꯤ ꯂꯩꯔꯝꯕ ꯌꯥꯏ ꯐ꯭ꯔꯥꯟꯁ ꯍꫭꯏ ꯂꯦꯝꯕ ꯌꯥ ꯈꯪꯗꯦ ꯑꯗꯨ ꯌꯦꯡꯗꯗꯤ ꯈꯪꯉꫭꯏ
ꯌꯦꯡꯉꯦ ꯍꯣꯏ ꯌꯦꯡꯁꯦ
ꯎꯝ
ꯅꯪ ꯅꯇꯣꯝ ꯅꯇꯣꯝ ꯌꯦꯡꯕꯔꫭ ꯕꯣꯜ ꯐꯣꯟꯗ ꯑꯗꯨꯝ ꯌꯦꯡꯉꯦꯗ
ꯎꯝ
ꯑꯥꯔꯖꯦꯟꯇꯤꯅꯥꯒ ꯁ꯭ꯋꯤꯖꯔꯂꯦꯟꯒ ꯇꯥꯕ ꯅꯨꯃꯤꯠꯇꯗꯤ ꯄꯨꯟꯅ ꯌꯦꯡꯖꯩ ꯍꯥꯏꯔꯝꯕꯅꯤ
ꯗꯦꯠ ꯇꯦꯟꯗꯒꯤ ꯍꯧꯔꯅꯤꯍꯦ ꯀ꯭ꯋꯥꯇꯔ ꯐꯥꯏꯅꯦꯜ
ꯑꯥ ꯑꯥꯔꯖꯦꯟꯇꯤꯅꯒ ꯁꯨ
ꯏꯁꯄꯦꯟ ꯑ ꯑ ꯑꯥꯔꯖꯦꯟꯇꯤꯅꯒ ꯁ꯭ꯋꯤꯖꯔꯂꯦꯟꯒ ꯗꯦꯠ ꯇꯨꯌꯦꯞꯇꯥ
ꯑꯗꯨ ꯄꯨꯟꯅ ꯌꯦꯡꯁꯩ ꯍꯥꯏꯔꯝꯃꯅꯤ ꯗꯥꯖꯒꯠꯅꯤ ꯄꯨꯖꯦꯛꯇ ꯄꯨꯖꯦꯛꯇ ꯀꯥꯄꯒ ꯌꯦꯡꯁꯤꯔ ꯑ ꯃꯣꯏ ꯑꯥꯖꯦꯟꯇꯤꯅꯒꯤ ꯐꯦꯟ ꯌꯥꯝꯃꯦꯅ ꯈꯟꯅꯕ ꯍꯧꯔꯛꯑꯦꯕꯅꯤ
ꯐ꯭ꯔꯥꯟꯁ ꯀ ꯃꯔꫭꯀꯣꯒ ꯗꯦꯠꯇꯦꯟꯅ ꯂꯩꯌꯦ
ꯈꯪꯗꯦꯕ ꯑꯅꯤꯁꯦ ꯀꯅꯥ ꯀꯥꯍꯟꯗꯣꯏꯅꯣ
ꯑꯒꯤ ꯑ ꯁꯄꯦꯟꯒ ꯕꯦꯜꯖꯤꯌꯝꯒ ꯗꯦꯠ ꯏꯂꯚꯦꯟꯗ
ꯑꯥ ꯕꯜꯖꯤꯝꯅ ꯀꯥꯈꯔꯅꯤ ꯑꯗꯨ ꯑꯃ
ꯑꯗꯨꯑꯣꯏꯗꯤ ꯗꯦꯠ ꯇꯨꯋꯦꯜꯞꯇ ꯅꯣꯔꯋꯦꯒ ꯏꯪꯂꯦꯟꯒ ꯑꯃ
ꯎꯝ
ꯄꯨꯡ ꯑꯅꯤ ꯃꯈꯥꯏꯗ ꯗꯦꯠ ꯇꯨꯌꯦꯞꯀꯤ ꯖꯨꯟꯒꯤ ꯗꯦꯠ ꯖꯨꯟ
ꯁꯤꯛ ꯊꯥꯔꯇꯤ ꯑꯦ ꯑꯝ ꯑꯔꯖꯦꯟꯇꯤꯅꯥ ꯐ꯭ꯖꯁꯦꯏ ꯁ꯭ꯋꯤꯖꯔꯂꯦꯟ
ꯁꯤꯗꯒꯤ ꯀꯥꯔꯛꯀꯗꯕ ꯑꯃ ꯍꯥꯏꯒꯦꯀꯣ ꯑꯩ ꯐ꯭ꯔꯥꯟꯁꯀ ꯏꯁꯄꯦꯟꯒ ꯑꯃꯨ ꯀꯥꯔꯛꯑꯗꯤ
ꯍꯥꯥ
ꯅꯣꯔꯋꯦꯒ ꯏꯪꯂꯒꯁꯦ
ꯍꯥꯥ ꯍꯥꯏꯕ ꯉꯝꯖꯩ ꯑꯗꯨꯗꯤꯅꯗ ꯇ꯭ꯔꯤꯖꯂꯦꯅꯤꯡꯉꯃ ꯁ꯭ꯋꯤꯖꯔꯂꯦꯟꯁꯨ ꯃꯤ ꯂꯤꯡꯉꯤꯗꯀꯣ
ꯃꯣꯏ ꯏꯁꯇꯥꯐ ꯂꯩꯔ ꯌꯥꯎꯗꯦ
ꯁ꯭ꯋꯤꯖꯔꯂꯦꯟꯒꯤ
ꯑꯥ
ꯑꯗꯨ ꯌꯥꯎꯗꯁꯨ ꯕꯣꯟꯁꯦ ꯇꯝꯕ ꯉꯝꯗꯦꯅ ꯁꯥꯟꯅꯩ ꯑꯗ ꯅꯣꯔꯠ ꯁ꯭ꯋꯤꯖꯔꯂꯦꯟ ꯕꯣꯟ ꯐꯖꯅꯥ ꯁꯥꯟꯅꯩ ꯀꯩꯅꯣ
ꯎꯝ
ꯀꯂꯝꯕꯤꯌꯥꯗꯨ ꯀꯔꯥꯕꯤꯌꯥ ꯊꯣꯡꯉꯝꯃꯤꯅꯤ ꯑꯗꯨ ꯅꯕꯨ
ꯍꯣꯏ ꯑꯩ ꯍꯟꯇꯛꯀꯤ ꯕꯣꯟꯁꯦ ꯀꯩ ꯇꯧꯕꯅꯦꯍ ꯊꯥꯖꯗꯕꯅꯦ
ꯑꯥ ꯁꯥꯟꯅꯗꯕ ꯇꯤꯝ ꯑꯝꯇ ꯌꯥꯎꯗꯦꯕ
ꯑꯍꯣꯏ ꯂꯣꯏꯅ ꯁꯦꯝꯃꯒ ꯃꯤꯁꯦ ꯊꯤꯠ ꯃꯤꯠꯊꯤꯠ ꯆꯥꯔꯒꯅꯦ ꯊꯥꯗꯧꯔꯛꯑꯦꯕ
ꯃꯥꯥꯡꯉ ꯑꯗꯨꯃꯥꯏꯅ ꯐꯨꯠ ꯄꯥꯠ ꯐꯨꯠ ꯄꯥꯠ ꯇꯧꯔ ꯁꯥꯟꯅꯕ ꯑꯣꯏꯗꯦꯕ
ꯎꯝ
ꯐꯖꯩ ꯍꯟꯗꯛꯀꯤ ꯋꯥꯔꯜ ꯀꯞꯁꯦ ꯑꯗꯨ ꯐ꯭ꯔꯥꯟꯁꯅ ꯂꯧꯕ ꯊꯥꯖꯩ ꯍꯥꯏꯗꯤ ꯐ꯭ꯔꯥꯟꯁꯀꯤ ꯃꯤꯊꯤꯠꯇꯣ ꯌꯥꯏꯑꯕ ꯌꯥꯏꯌꯦꯗꯤ ꯑꯁꯣꯟꯕ ꯖꯒꯥ ꯑꯝꯇ ꯌꯥꯎꯗ꯭ꯔꯦꯕ ꯃꯤꯠꯇꯒꯤ ꯑꯗꯒꯤ ꯏꯁ ꯀꯗꯒꯤ ꯋꯤꯡꯗꯤ ꯀꯤꯞꯄꯔꯗꯒꯤ ꯁꯣꯣꯟꯕ ꯖꯒꯥ ꯌꯥꯎꯗꯦꯕ
ꯍꯣꯏ
ꯎꯝ ꯎꯝ ꯐꯖꯩ
ꯑꯟꯃꯅꯦ ꯃ
ꯃꯥꯃꯥ ꯃꯄꯦꯅ ꯃꯄꯥꯗꯤ ꯒꯣꯜ ꯌꯦꯡꯉꯨ ꯊꯥꯖꯤꯜꯂꯦꯕ ꯕꯣꯟꯗ ꯃꯣꯏꯒꯤ ꯃꯃꯥꯁ ꯄꯥꯎꯁꯜꯂꯦ ꯎꯝ ꯃꯗꯤꯣꯜꯣꯜ ꯀꯩꯅꯣ ꯒꯣꯂꯤꯕꯨ ꯌꯧꯔꯗꯤꯅ
ꯑꯣ ꯍꯣ ꯍꯣ ꯍ